ꯇꯥꯔꯕꫭ꯫
ꯍꯜꯂꯣ
ꯇꯥꯔꯕꯣ
ꯇꯥꯏꯌꯦ
ꯆꯥꯛ ꯆꯥꯔꯕꯣ
ꯆꯥꯛ ꯆꯥ ꯇꯣꯛꯞꯄ ꯀꯨꯏꯔꯦꯗ ꯑꯃꯨꯛ ꯄꯨ ꯂꯥꯝ ꯕꯨ ꯂꯥꯝꯈꯠꯂꯛꯑꯦꯗ ꯆꯥꯛꯇꯤ ꯑꯩꯅ ꯉꯁꯥꯏꯗꯣ ꯑꯌꯨꯛ ꯇꯣ ꯆꯥꯛꯇꯣ ꯈꯔ ꯉꯟꯕꯗꯨꯗ ꯌꯥꯝ ꯀꯥ ꯍꯦꯟꯅ ꯆꯥꯗꯕ ꯑꯗꯨ ꯀꯣꯟꯅ ꯑꯃꯨꯛ ꯆꯥꯒꯦꯅ ꯇꯧꯕ ꯑꯗꯣ ꯉꯁꯥꯏ ꯑꯌꯨꯛ ꯃꯄꯨꯡ ꯐꯥꯅ ꯆꯥꯍꯧꯗꯕꯩꯔ ꯈꯪꯗꯦ ꯍꯧꯖꯤꯛ ꯈꯪꯂꯥꯝ ꯂꯥꯝꯈꯠꯂꯛꯑꯦ ꯍꯣꯔꯦꯟ ꯉꯍꯥꯛ ꯂꯩꯔꯒ ꯀꯩꯅꯣꯝ ꯇꯧꯔ ꯆꯥꯔꯒꯦ ꯁꯤꯡꯖꯨ ꯁꯨꯕꯅꯤ ꯈꯪꯗꯦ ꯀꯩꯅꯣꯝ ꯇꯧꯔ ꯆꯥꯥꯁꯜꯂ ꯂꯣꯏꯔꯦ
ꯀꯩꯩꯏꯟꯖꯥꯡ ꯆꯥꯔꯒꯦ
ꯑ ꯀꯩꯅꯣ ꯎꯝ ꯁꯦꯕꫭꯠ ꯏꯔꯣꯟꯕ
ꯎꯝ
ꯁꯦꯕꯣꯠ ꯏꯔꯣꯟꯝꯕ ꯆꯥꯔꯦ ꯕꯣꯔꯥ ꯑꯃ ꯍꯧꯔꯦ ꯑꯇꯣꯞꯄ ꯕꫭꯔꯥ ꯍꯧꯔꯦ ꯑꯗꯨꯒ ꯀꯩꯅꯣꯗꯣ ꯑꯈꯣꯏꯒꯤ ꯃꯣꯔꯦꯒꯤ ꯔꯧ ꯍꯥꯏꯒꯗ꯭ꯔꯥ ꯑꯃꯈꯛ ꯑꯌꯥꯏꯕꯃ ꯊꯣꯛꯄꯗꯣ ꯑꯗꯨꯒꯤꯗꯨꯒ ꯇꯧꯔꯒ ꯉꯧꯔꯒ ꯆꯥꯔꯦ
ꯑꯣ ꯐꯔꯦ ꯐꯔꯦ ꯑꯗꯨꯗꯤ ꯈꫭꯏꯁꯨ ꯉꯔꯥꯡꯒꯤ ꯏꯟꯖꯥꯡ ꯊꯣꯡꯕ ꯂꯩꯌꯦ ꯑꯗꯨꯗꯨꯁꯨ ꯇꯧꯔꯒ ꯆꯥꯔꯦ ꯑꯗꯒꯤ ꯑ ꯑꯃꯃꯦꯠꯄꯅꯦ ꯑꯗꯒꯤ ꯌꯥꯝ ꯌꯥꯝꯃꯦ ꯉꯁꯤ ꯆꯥꯕꯗ ꯑꯈꯣꯏꯁꯨ ꯑꯈꯣꯏ ꯆꯥꯛ ꯉꯃꯟꯅ ꯆꯥꯒꯗ ꯏꯅꯥꯎꯄꯥꯗꯨ ꯃꯥ ꯀꯣꯂꯦꯖꯀꯤ ꯀꯩꯅꯣ ꯊꯥꯕ ꯆꯠꯄ ꯑꯦꯛꯖꯥꯝ ꯊꯥꯕ ꯆꯠꯄ ꯑꯗꯨꯒꯤ ꯆꯥꯛꯇꯣ ꯉꯟꯇꯥ ꯊꯣꯡꯗꯣꯛꯑꯦ ꯑꯈꯣꯏ ꯃꯥꯅ ꯃꯥꯏꯔꯦꯟ ꯊꯣꯡꯉꯦ ꯃꯥꯏꯔꯦꯟꯁꯦ ꯑꯩꯈꯣꯏꯗꯤꯀꯣ ꯑꯗꯨꯝ ꯆꯝꯅ ꯆꯥꯏꯑꯕ ꯍꯥꯏꯗꯤ ꯊꯥꯎ ꯌꯩꯔ ꯈꯣꯠꯂꯛ ꯊꯣꯡꯕꯗ ꯆꯥꯟꯅꯗꯦꯕ ꯂꯦꯊꯣꯛꯑꯦꯅꯀꯣ ꯑꯗꯨꯝ ꯆꯝ ꯅ ꯀꯥꯡꯁꯣꯏ ꯊꯣꯡꯕꯗꯣ ꯑꯗꯨꯃꯥꯏꯅ ꯊꯣꯡꯉꯣ ꯑꯗꯨꯒ ꯃꯥꯒꯤꯗꯤ ꯑꯃꯨꯛ ꯑꯗꯨꯃꯥꯏꯅ ꯊꯣꯡ ꯇꯥꯔꯒꯗꯤ ꯑꯃꯨꯛ ꯀꯩꯅꯣꯁꯦ ꯎꯝ ꯃꯄꯨꯝ ꯃꯄꯨꯝ ꯌꯥꯎꯕꯁꯦ ꯀꯥꯏꯍꯟꯕꯗꯤ ꯍꯥꯎꯇꯦꯕ ꯇꯣꯏꯍꯟꯕꯗꯨ ꯍꯥꯎꯗꯇ꯭ꯔꯦꯕꯀꯣ ꯀꯩꯝ ꯍꯥꯞꯄꯣꯏ ꯑꯗꯨ ꯌꯥꯝ ꯍꯥꯎꯕꯅꯤ ꯅꯣꯏꯅ ꯆꯥꯗ꯭ꯔꯤꯕꯅꯦꯕꯀꯣ ꯑꯗꯨꯝ ꯅꯣꯏꯅ ꯍꯥꯎꯍꯟꯒꯦꯁꯨ ꯍꯥꯏꯕꯗꯣ ꯃꯌꯥꯡ ꯇꯣꯟ ꯀꯩꯀꯩꯗꯣ ꯑꯗꯨꯝ ꯍꯥꯞꯇꯥꯔꯗꯤ ꯍꯥꯎꯗꯣꯏꯅꯦꯕꯀꯣ ꯃꯟꯅ ꯅꯨꯡꯁꯤꯕ ꯍꯥꯏꯕꯝ ꯂꯩꯅ꯫ ꯑꯗꯨꯒ ꯉꯥ ꯑꯌꯥꯏꯕ ꯑꯃ ꯑꯗꯨꯝ ꯍꯥꯞꯈ꯭ꯔꯗꯤ ꯌꯥꯝ ꯊꯤꯅ ꯍꯥꯎꯋꯦ ꯆꯝꯅ ꯑꯝꯇ ꯆꯥ ꯌꯦꯡꯉꯨꯅꯦ ꯅꯣꯏ ꯆꯞ ꯃꯥꯟꯅꯩ ꯑꯗꯨꯝ ꯑꯩꯈꯣꯏꯒꯤ ꯑꯗꯨꯝ ꯑꯩꯈꯣꯏꯒꯤ ꯀꯩ ꯍꯥꯏꯅꯤ ꯈꯣꯡꯗꯨꯝ ꯇ꯭ꯔꯣꯕꯣꯠꯀꯨꯝꯕ ꯂꯩꯗꯅ ꯆꯝꯅ ꯊꯣꯡꯕꯗꯣ ꯃꯄꯨꯝ ꯃꯄꯨꯝ ꯌꯥꯎꯍꯜꯂꯒ ꯀꯥꯏꯍꯟꯗꯕꯤ ꯑꯣꯏꯕꯗꯣ ꯑꯗꯨꯃꯥꯏꯅ ꯊꯣꯡꯕ ꯌꯦꯡꯉꯨ ꯍꯥꯎꯕꯅꯦ
ꯍꯣꯏ ꯃꯥꯏꯔꯦꯟ ꯂꯩꯔꯤꯁꯤꯗ ꯑꯝꯇꯪ ꯑꯍꯥꯟꯕ ꯑꯣꯏꯅ ꯑꯝꯇꯪ ꯌꯦꯡꯉꯒ ꯊꯣꯡꯉꯒ ꯌꯦꯡꯉꯒ ꯆꯥꯔꯒꯦ ꯍꯥꯎꯔꯝꯗꯧꯗꯤ ꯃꯥꯜꯂꯦ ꯑꯗꯨ ꯑꯩꯅ ꯉꯍꯥꯃꯨꯛꯅꯦ ꯅꯣꯏꯗ ꯂꯥꯛꯄ ꯀꯥꯟꯗꯅꯦ ꯎꯝ ꯃꯥꯏꯔꯦꯟ ꯊꯣꯡꯕꯗꯅꯦ ꯅꯣꯏꯒꯤ ꯂꯣꯝꯕ ꯃꯄꯨꯝ ꯃꯄꯨꯝ ꯊꯥꯛ ꯄꯗꯣ ꯇꯥꯕ꯭ꯔꯥ ꯑꯁ ꯑꯗꯨꯒꯤꯗꯤ ꯌꯥꯝ ꯍꯥꯎꯋꯦ ꯍꯥꯏꯕ ꯑꯩꯗꯤꯅꯦ ꯑꯩꯗꯤ ꯑꯍꯥꯟꯕꯗ ꯀꯔꯤ ꯅꯣꯁꯤ ꯊꯥꯛꯏꯁꯤꯕ ꯈꯪꯗꯗꯅ ꯑꯩ ꯂꯧꯈꯠꯂꯨꯕꯅꯦ ꯑꯗꯨꯒ ꯌꯦꯡꯀꯥꯟꯗ ꯂꯣꯕ ꯑꯃ ꯑꯣꯏꯔ ꯂꯩꯔꯝꯕꯅꯦꯃꯤ ꯑꯩ ꯄꯨꯟꯁꯤꯗ ꯑꯍꯥꯟꯕꯅ ꯑꯗꯨ ꯑꯣꯏꯗꯅ ꯑꯃꯨꯛꯐꯥꯎ ꯑꯩꯈꯣꯏ ꯁ꯭ꯋꯥꯏꯗꯗꯤ ꯂꯣꯟꯕ ꯊꯥꯛꯄꯁꯦ ꯍꯣꯏ ꯂꯩꯗꯤ ꯂꯩꯅꯔꯝꯒꯅꯤꯀꯣ ꯑꯩꯅ ꯈꯪꯗꯕ ꯑꯣꯏꯔꯃꯁꯨ ꯌꯥꯏꯕꯀꯣ ꯑꯗꯨꯕꯨ ꯃꯌꯥꯝꯒꯤ ꯑꯣꯏꯅ ꯆꯥꯡꯆꯠꯇ ꯌꯦꯡꯉꯛꯄ ꯃꯇꯝꯗ ꯑꯃꯛꯇ ꯊꯦꯡꯅꯗ꯭ꯔꯤꯕ ꯑꯩꯒꯤ ꯂꯥꯏꯐꯇ ꯄꯨꯟꯁꯤꯗ ꯑꯍꯥꯟꯕꯅꯤ ꯅꯣꯏꯗ ꯀꯩꯅꯣ ꯀꯩꯅꯣ ꯂꯣꯟꯕꯁꯦ ꯑꯩꯈꯣꯏꯒꯤ ꯕꯤꯃꯣꯜꯅ ꯊꯥꯛꯄꯗꯨꯗꯪ ꯆꯥꯏ ꯑꯗꯨ ꯃꯥꯂꯦꯝ ꯊꯣꯡꯕꯗ ꯊꯥꯛꯄ ꯆꯥꯕꯗꯤ ꯑꯍꯥꯟꯕꯅꯦ ꯑꯗꯨꯒꯨꯝꯅ ꯌꯥꯝꯁꯨ ꯍꯥꯎ ꯂꯩꯔꯝꯃꯦ ꯍꯥꯏꯕ ꯂꯨꯍꯣꯡꯕꯗ ꯆ ꯂꯨꯣꯡꯕꯗ ꯂꯧꯈꯠꯂꯒ ꯆꯥꯕ ꯃꯇꯝꯗꯅꯦ ꯈꯪꯗꯦ ꯌꯥꯝ ꯍꯥꯎ ꯂꯩꯔꯝꯃꯦ ꯑꯩ ꯑꯗꯨꯒꯤ ꯑꯗꯨꯒꯤ ꯃꯍꯥꯎꯗꯣ ꯑꯩ ꯍꯧꯖꯤꯛꯐꯥꯎ ꯑꯗꯨꯝ ꯅꯤꯡꯁꯤꯡꯅꯤꯡꯉꯤ ꯆꯍꯤ ꯑꯍꯨꯝ ꯃꯔꯤꯗꯨꯁ ꯍꯦꯜꯂꯝꯃꯅꯤ
ꯍꯦꯂꯦ ꯗ ꯑꯈꯣꯏ ꯕꯣꯚ ꯂꯩꯇꯕꯗꯣ ꯇꯨ ꯊꯥꯎꯖꯟ ꯅꯥꯏꯟꯇꯤꯟꯂ ꯇ꯭ꯋꯦꯟꯇꯤ ꯑꯗꯨꯋꯥꯏ ꯑꯣꯏꯔꯝꯗꯧ ꯃꯥꯜꯂꯦ
ꯎꯝ ꯎꯝ ꯆꯍꯤ ꯇꯔꯨꯛ ꯃꯨꯛ ꯆꯍꯤ ꯇꯔꯨꯛ ꯁꯨꯖꯂꯥ ꯑꯕꯅꯤ ꯌꯦꯡꯉꯣ ꯑꯗꯨꯒ ꯅꯤꯡꯁꯤꯡꯉꯦ ꯑꯗꯨꯒꯤ ꯃꯍꯥꯎꯗ
ꯂꯣꯡꯃꯗꯣ ꯊꯥꯛꯑꯦꯗꯅ ꯑꯗꯨꯗꯨꯒ ꯑꯗꯨꯝ ꯍꯥꯏꯗꯤ ꯂꯧꯈꯠꯂꯒ ꯑꯗꯨꯝ ꯂꯣꯝꯕꯗꯣ ꯑꯣꯏꯅ ꯆꯥꯕꯗꯣ ꯆꯨꯞꯄꯣꯏ ꯀꯩꯄꯣꯏ ꯇꯧꯔꯒ ꯆꯥꯕꯗꯣ ꯑꯗꯨ ꯃꯅꯝ ꯑꯃ ꯊꯣꯛꯑꯅꯦ ꯄꯣꯊꯣꯔꯛꯑꯀꯥꯟꯗ ꯑꯗꯨꯝ ꯍꯥꯎꯕꯅꯦꯕ ꯑꯇꯩ ꯃꯌꯥꯡꯇꯣꯟ ꯈ꯭ꯔꯥ ꯑꯩꯈꯣꯏꯗꯤ ꯃꯌꯥꯡ ꯃꯇꯣꯟꯒꯤ ꯃꯍꯨꯠꯇ ꯂꯣꯝꯕꯅ ꯑꯌꯥꯝꯕ ꯍꯥꯞꯄꯤꯗ ꯃꯅꯝ ꯅꯨꯡꯁꯤꯍꯟꯕꯗꯣ ꯑꯗꯨꯃꯥꯏ ꯇꯧꯋꯦ ꯃꯥꯏꯔꯦꯟꯁꯤꯗꯤ ꯑꯃꯨꯛ ꯀꯥꯟ ꯇꯧꯋꯤꯅꯥ ꯊꯥꯎꯒ ꯑꯃꯨꯛ ꯍꯥꯞꯄ ꯆꯥꯔꯛ ꯀꯥꯟꯗꯗꯤ ꯑꯃꯨꯛ ꯑꯩꯈꯣꯏꯒꯤ ꯄꯨꯛ ꯀꯩꯀꯩꯁꯦ ꯌꯥꯝ ꯂꯨꯝꯕ ꯑꯗꯨꯝ ꯇꯧꯔꯒ ꯑꯗꯨꯝ ꯃꯟꯊꯔ ꯂꯩꯕꯗꯣ ꯑꯗꯨꯝ ꯀꯥꯡꯁꯣꯏꯒꯨꯝꯕ ꯍꯥꯏꯗꯤ ꯁꯨꯝ ꯆꯝꯅ ꯊꯣꯡꯈꯤꯕꯗꯣ ꯑꯗꯨꯃꯥꯏꯅ ꯆꯥꯅ ꯌꯥꯝ ꯍꯥꯎꯕ ꯑꯃ ꯑꯣꯏꯌꯦ ꯑꯗꯨꯝ ꯍꯣꯏ ꯅꯣꯏ ꯍꯩꯅꯕ ꯍꯩꯅ ꯈꯪꯗꯦ ꯑꯗꯨꯝ ꯃꯥꯏꯔꯦꯟ ꯊꯣꯡꯕ ꯀꯥꯟꯗ ꯑꯩꯈꯣꯏꯒꯤ ꯊꯣꯝꯄꯦꯠ ꯅꯥꯄꯦꯠ ꯇꯧꯕ ꯑꯗꯨꯃꯥꯏꯅ ꯇꯨꯝ ꯑꯗꯨꯃꯥꯏꯅ ꯇꯧꯕꯗꯣ ꯑꯗꯨꯃꯥꯏꯅ ꯇꯧꯗꯤ ꯇꯧꯗꯣꯏꯅꯦꯕꯀꯣ ꯑꯗꯨ ꯑꯣꯏꯇꯥꯥꯔꯒꯁꯨ ꯌꯥꯝ ꯍꯥꯎꯋꯦ ꯑꯗꯨꯝ ꯑꯩꯈꯣꯏꯗꯤ ꯑꯩꯈꯣꯏ ꯃꯥꯁꯨ ꯑꯗꯨꯝ ꯀꯥꯡꯁꯣꯏ ꯑꯗꯨꯝ ꯑꯌꯥꯝꯕ ꯑꯗꯨꯃꯥꯏꯅ ꯇꯧꯔꯒ ꯆꯥꯏꯑꯦꯕ ꯊꯥꯎ ꯊꯥꯛ ꯊꯣꯡꯕꯗꯣ ꯑꯗꯨꯝ ꯆꯥꯅꯤꯡꯗꯦꯅ ꯍꯥꯏꯗꯤ ꯀꯦꯠꯊꯣꯛꯄꯅ ꯍꯦꯟꯕꯗꯣ ꯑꯗꯨꯗꯨꯒꯤ
ꯀꯥꯡꯁꯣꯏ ꯆꯥꯕꯒꯤꯅꯤꯅꯤꯅ ꯀꯨꯆꯨ ꯀꯨꯃꯦꯟꯒ ꯂꯪ ꯇ꯭ꯔꯤꯛ ꯂꯪꯉꯒ ꯅꯁꯛ ꯅꯁꯥ ꯐꯖꯔꯒ ꯂꯩꯔꯤꯗꯣ ꯀꯥꯡꯁꯣꯏ ꯌꯥꯝ ꯆꯥꯕꯒꯤꯅꯤ
ꯀꯥꯡꯁꯣꯏ ꯉꯥꯏꯍꯥꯛ ꯆꯥꯕꯁꯨ ꯅꯠꯇꯦ ꯑꯩꯈꯣꯏꯗꯤ ꯑꯃꯨꯛ ꯑꯩꯈꯣꯏꯗꯤ ꯃꯅꯥ ꯃꯁꯤꯡ ꯌꯥꯝ ꯆꯥꯏꯑꯦꯕꯀꯣ ꯆꯤꯡ ꯃꯥꯟꯗꯒꯤ ꯑꯩꯈꯣꯏ ꯕꯥꯅꯁꯨ ꯑꯗꯨꯝ ꯄꯪꯍꯦꯛꯇ ꯍꯦꯛꯂꯦ ꯒꯌꯥꯟ ꯃꯦꯟ ꯇꯥꯗꯦꯕ ꯅꯣꯏ ꯂꯤꯂꯥ ꯍꯥꯏꯕꯗꯨ ꯆꯥꯕ꯭ꯔꯥ ꯑꯃ ꯑꯁꯤꯟ ꯁꯤꯟꯇꯛ ꯁꯤꯟꯇꯛ ꯇꯧꯕꯗꯣ
ꯆꯥꯗꯦꯗ ꯃꯁꯛꯄꯨ ꯈꯪꯗꯦꯗ
ꯑꯩ ꯀꯩꯅꯣꯁꯦ ꯁꯤꯅꯦ ꯃꯅꯥꯁꯦ ꯀꯃꯥꯏꯅ ꯇꯧꯋꯤ ꯍꯥꯏꯕ ꯃꯇꯝꯗꯅꯦ ꯑꯩꯈꯣꯏꯒꯤ ꯅꯍꯥꯟꯋꯥꯏ ꯆꯤꯡꯗ ꯌꯥꯝ ꯍꯧꯅꯕ ꯍꯥꯔꯥ ꯍꯥꯏꯕ ꯎ ꯃꯔꯨ ꯃꯥꯟꯕ ꯑꯆꯧꯕ ꯂꯩꯕꯗꯣ
ꯑꯗꯨꯁꯨ ꯈꯪꯗꯦꯗ ꯎꯔꯒꯕꯨꯗꯤ ꯈꯪꯕ ꯌꯥꯏꯕꯀꯣ
ꯍꯥꯔ ꯍꯥꯏꯕꯗꯤ ꯑꯩꯈꯣꯏ ꯁꯨꯝ ꯉꯥꯟꯕ ꯀꯥꯟꯗ ꯑꯩꯈꯣꯏꯒꯤ ꯑ ꯃꯪꯒ꯭ꯔꯥ ꯑꯉꯥꯡ ꯃꯪꯒ꯭ꯔꯥꯒꯨꯃꯥꯏꯅ ꯇꯧꯔꯒ ꯆꯥꯎ ꯍꯣꯏꯍꯦ ꯑꯗꯨꯅꯤ ꯍꯥꯏꯁꯦ ꯍꯥꯏꯔꯗꯣ ꯑꯗꯨ ꯑꯗꯨꯒꯤ ꯃꯅꯥꯗꯣ ꯑꯗꯨꯃꯥꯏꯅ ꯇꯧꯗꯣꯏꯅꯦꯕ ꯑꯩꯈꯣꯏꯅ ꯀ ꯅꯣꯏꯗꯗꯤ ꯀꯩ ꯀꯧꯅꯕꯅꯣ ꯈꯪꯗꯦ ꯑꯩꯈꯣꯏꯗꯤ ꯑꯃꯨꯛ ꯇꯨ ꯂꯤꯂꯥ ꯂꯤꯂꯥ ꯍꯥꯏꯕ ꯑꯗꯨꯃꯥꯏꯅ ꯍꯥꯏꯌꯦꯕ ꯑꯗꯨꯒ ꯆꯥꯕ ꯀꯥꯟꯗ ꯑꯗꯨꯝ ꯁꯤꯟ ꯄꯦꯠ ꯁꯤꯝꯄꯦꯠ ꯇꯧꯔꯒ ꯆꯥꯏꯌꯦꯕ ꯑꯩꯈꯣꯏꯒꯤꯗꯤ ꯅꯣꯏ ꯑꯇꯣꯞꯄ ꯃꯐꯝꯗ ꯆꯥꯅꯗꯕ ꯌꯥꯝ ꯆꯥꯏ ꯑꯗꯩ ꯈꯣꯡꯅꯥꯡ ꯃꯅꯥꯗ ꯑꯩꯈꯣꯏꯒꯤ ꯇꯔꯨꯡꯒ ꯍꯥꯏꯕꯗꯣ ꯑꯗꯨꯒꯨꯝꯕꯁꯨ ꯆꯥꯏꯌꯦꯕꯀꯣ
ꯑꯗꯨꯕꯨꯗꯤ ꯇꯥꯔꯦ ꯈꯣꯡꯅꯥꯡ ꯇꯔꯨꯡꯕꯨꯗꯤ ꯇꯥꯔꯦ ꯆꯥꯗꯤ ꯆꯥꯗ꯭ꯔꯤ
ꯑꯗꯨ ꯀꯥ ꯍꯦꯟꯅ ꯆꯥꯟꯅꯗꯦꯅ ꯏꯝꯐꯥꯜ ꯂꯣꯝꯗꯗꯤ ꯑꯩꯈꯣꯏꯔꯣꯝꯗ ꯑꯗꯨ ꯌꯥꯝ ꯆꯥꯏꯌꯦ ꯑꯗꯒꯤ ꯃꯣꯏꯅ ꯍꯨꯏꯈꯣꯡ ꯃꯥꯟꯁꯪꯒ ꯍꯥꯏꯕ ꯂꯩꯌꯦꯕꯀꯣ ꯃꯅꯥ ꯃꯁꯤꯡꯁꯦ ꯍꯥꯏꯕꯗꯤ ꯑꯗꯨꯝ ꯑꯗꯨ ꯇꯥꯗ꯭ꯔꯤꯕ
ꯑ ꯄꯤꯔꯨꯀ ꯀꯡꯁꯨꯒꯤ ꯇꯥꯏꯞꯇ ꯁꯨ
ꯍꯣꯏ ꯍꯣꯏ ꯃꯅꯝ ꯌꯥꯝ ꯅꯨꯡꯁꯤꯕ ꯊꯣꯛꯄꯗꯣ ꯑꯗꯣ ꯅꯍꯥꯟꯋꯥꯏꯗꯤꯅꯦ ꯑꯩꯈꯣꯏ ꯆꯤꯡꯃ ꯆꯠꯄ ꯆꯠꯆꯤꯡꯗ ꯚꯥꯔꯤ ꯚꯥꯔꯤ ꯑꯗꯨꯝ ꯆꯣꯡꯉꯒꯅꯦ ꯑꯗꯨꯝ ꯂꯥꯛꯄ ꯀꯥꯟ ꯄꯨꯔꯛꯅꯗꯣꯏꯅꯦꯕ ꯍꯧꯖꯤꯛꯀꯥꯟꯗꯤ ꯑꯃꯨꯛ ꯆꯤꯡꯁꯦ ꯀꯥ ꯍꯦꯟꯅ ꯍꯣꯡꯅꯗ꯭ꯔꯦꯕ ꯍꯦꯛꯄꯅ ꯍꯦꯟꯕꯒꯤ ꯑꯗꯒꯤꯗꯤ ꯌꯦꯟꯗꯪꯁꯤꯅꯅꯦ ꯑꯩꯈꯣꯏ ꯆꯤꯡꯃꯥꯏꯁꯤꯃ ꯄꯤꯛ ꯃꯩ ꯄꯤꯛ ꯊꯟꯃꯩ ꯍꯧꯗꯣꯏꯅꯦꯕ ꯑꯩꯈꯣꯏ ꯅꯥꯎꯄꯥ ꯑꯩꯈꯣꯏꯅꯥꯎ ꯎꯝ ꯌꯦꯟꯊꯪꯁꯤꯅ ꯃꯨꯛ ꯍꯥꯏꯗꯤ ꯀꯩ ꯍꯥꯏꯅꯤ ꯃꯌꯥꯏꯁꯤ ꯀꯥꯟꯃꯟꯕꯒꯤ ꯑꯩꯈꯣꯏꯒꯤ ꯆꯥꯕ ꯃꯇꯝꯗ ꯑꯃ ꯍꯥꯎꯃꯟꯗꯅ ꯑꯃ ꯂꯦꯊꯣꯛꯄ ꯍꯥꯏꯒꯗ꯭ꯔꯥ ꯀꯃꯥꯏꯅ ꯇꯧꯕꯗꯣ ꯑꯗꯨꯃꯥꯏꯅ ꯇꯧꯋꯦꯕꯀꯣ ꯃꯥꯗꯤ ꯃꯅꯥꯁꯦ ꯀꯛ ꯀꯛ ꯀꯛ ꯁꯨꯒꯥꯏꯔꯒ ꯃꯪꯒꯟꯒ ꯇꯧꯔꯒ ꯉꯥ ꯑꯌꯥꯏꯕ ꯇꯧꯔꯒ ꯈꯤꯇꯪ ꯊꯥꯎ ꯈꯤꯇꯪ ꯇꯧꯔ ꯆꯥꯕꯗ ꯑꯁ ꯈꯨꯍꯥꯎ ꯑꯃꯅꯤꯍꯦ ꯑꯩꯈꯣꯏ ꯅꯅꯥꯎꯄꯥꯥꯅ ꯌꯦꯟꯇꯪ ꯄꯨꯔꯛꯏꯁꯤꯗꯤ ꯌꯥꯝ ꯌꯥꯝꯃꯦ ꯃꯔꯤ ꯃꯉꯥ ꯄꯨꯔꯛꯑꯦ ꯑꯗꯣ ꯍꯧꯖꯤꯛ ꯑꯍꯨꯝꯃꯨꯛ ꯍꯤꯡꯉꯤ ꯃꯣꯏꯗꯤꯀꯣ ꯆꯣꯡꯕꯁꯦ ꯆꯍꯤ ꯑꯃꯗ ꯌꯥꯝꯗ꯭ꯔꯕꯗ ꯑꯗꯨꯝ ꯑꯍꯨꯝꯂꯛꯇꯤ ꯆꯣꯡꯉꯦ ꯍꯥꯏꯕꯗꯤ ꯍꯟꯗꯛ ꯑꯃꯨꯛ ꯆꯣꯡꯉꯛꯄꯁꯦ ꯍꯦꯛꯇꯈ꯭ꯔꯅꯤꯅ ꯃꯊꯪ ꯑꯃꯨꯛ ꯆꯣꯡꯉꯛꯀꯅꯦꯕꯀꯣ ꯑꯗꯨꯗꯨꯒ ꯑꯃꯨꯛꯀ ꯍꯦꯛꯇꯣꯅꯦꯕ
ꯑꯗꯨ ꯅꯣꯏꯒꯤ ꯅꯣꯏꯒꯤ ꯌꯨꯝꯗ ꯊꯥꯕ꯭ꯔꯣ
ꯌꯨꯝꯗ ꯊꯥꯏꯌꯦ ꯍꯧꯖꯤꯛꯇꯤ ꯆꯤꯡꯗ ꯄꯨꯔꯛꯑꯦꯅ ꯆꯤꯡꯗꯒꯤ ꯕꯣꯔꯣꯛ ꯈꯥꯎ ꯑꯩꯈꯣꯏꯒꯤ ꯕꯦꯂꯥꯃꯥꯇꯤꯒꯤ ꯕꯣꯔꯥꯈꯧ ꯂꯦꯝꯃ ꯂꯦꯝꯃ ꯂꯩꯕꯁꯦ ꯊꯑꯣꯏꯅ ꯑꯩꯈꯣꯏꯒꯤꯗꯤ ꯆꯤꯡ ꯂꯩꯕꯥꯛꯇꯨ ꯅꯛꯄꯅꯤꯅ ꯃꯣꯏꯗꯤ ꯆꯤꯡ ꯂꯩꯕꯥꯛꯇ ꯊꯥꯗ꯭ꯔꯗꯤ ꯑꯇꯣꯞꯄ ꯊꯥꯔꯗꯤ ꯍꯧꯒꯟꯗꯦꯕ ꯍꯧꯔ ꯍꯧꯔꯁꯨ ꯑꯃ ꯆꯤ ꯊꯨꯡꯕꯗꯧꯅ ꯆꯥꯎꯕ ꯌꯥꯗꯕꯗꯣ ꯑꯗꯨ ꯑꯗꯨꯃꯥꯏꯅ ꯇꯧꯋꯦꯕꯀꯣ ꯑꯗꯨꯗꯨꯒꯤ ꯑ ꯆꯤꯡ ꯂꯩꯕꯥꯛꯁꯦ ꯕꯣꯔꯈꯥꯎ ꯇꯧꯔꯒ ꯂꯧꯔꯅꯤꯅ ꯆꯤꯡ ꯕꯣꯔ ꯈꯥꯎꯁꯦ ꯍꯥꯟꯖꯤꯜꯂꯒ ꯑꯗꯨꯝ ꯊꯝꯗꯣꯏꯅꯦꯕ ꯑꯗꯨꯝ ꯃꯇꯝ ꯃꯥꯏ ꯃꯇꯝ ꯃꯇꯝꯗꯨ ꯌꯧꯔꯛꯀꯥꯟꯗ ꯑꯗꯨꯝ ꯆꯣꯡꯉꯛꯇꯣꯏꯅꯦꯕ ꯑꯗꯒꯤ ꯈꯨꯏꯅꯥꯎꯄ ꯑꯣꯏꯅ ꯆꯠꯂꯒ ꯑꯗꯨꯝ ꯑ ꯆꯤꯡꯗ ꯌꯥꯏ ꯆꯠꯂꯒ ꯊꯤꯔꯨꯕꯁꯨ ꯌꯥꯎꯋꯦ ꯑꯗꯨꯃꯥꯏꯅ ꯇꯧꯔꯒ ꯑꯗꯒꯤ ꯄꯟ ꯆꯥꯏꯗꯣ ꯍꯥꯏꯗꯤ ꯁꯨꯝ ꯑꯩꯈꯣꯏꯗꯤ ꯑꯗꯨꯝ ꯑ ꯑꯩꯈꯣꯏꯗꯤ ꯑꯌꯥꯝꯥꯟꯕꯅ ꯆꯥꯔꯤꯁꯦ ꯃꯅꯥ ꯃꯁꯤꯡꯁꯦ ꯌꯥꯝ ꯆꯥꯏ ꯍꯥꯏꯇꯥꯔꯦ ꯌꯥꯄꯟ ꯆꯥꯏ ꯑꯗꯒꯤ ꯑꯩꯈꯣꯏꯒꯤ ꯎꯗꯁꯨ ꯎꯊꯨꯝ ꯍꯥꯏꯕ ꯂꯩꯌꯦꯕꯀꯣ ꯑꯩꯈꯣꯏꯒꯤ ꯅꯤꯡꯊꯝꯊꯥꯗ ꯃꯅꯥ ꯑꯌꯣꯟꯕ ꯆꯣꯡꯛ ꯑꯅꯧꯕ ꯆꯣꯉꯛꯄꯗꯣ ꯑꯗꯨꯏꯗ ꯑꯗꯨꯝ ꯌꯣꯜꯂꯒ ꯆꯥꯕ ꯈꯣꯠꯄ ꯑꯗꯨꯝ ꯍꯥꯎꯋꯦꯕꯀꯣ ꯑꯇꯣꯞꯄ ꯃꯐꯝꯗꯗꯤ ꯆꯥꯅꯗꯕꯅꯤ ꯍꯧꯖꯤꯛ ꯎꯊꯨꯝꯁꯦ ꯆꯥꯕ ꯀꯥꯟꯗ ꯏꯁꯤꯡ ꯊꯛꯄ ꯀꯥꯟꯗ ꯑꯩꯈꯣꯏꯗ ꯌꯥꯝ ꯊꯨꯝꯕ ꯑꯩꯈꯣꯏꯒꯤ ꯍꯩꯀꯨ ꯆꯥꯕ ꯀꯥꯟꯗ ꯊꯨꯝꯕ ꯑꯃ ꯂꯩꯗꯅꯀꯣ ꯑꯗꯨꯃꯥꯏꯅ ꯇꯧꯔꯒ ꯑꯊꯨꯝꯕ ꯃꯍꯥꯎ ꯑꯃ ꯐꯪꯉꯦꯕ ꯑꯗꯨꯗꯨꯏ ꯑꯩꯈꯣꯏꯅ ꯎꯗ ꯎꯊꯨꯝ ꯀꯧꯋꯦꯕ ꯑꯗꯨꯃꯥꯏꯅ
ꯎꯊꯨꯝ ꯄꯥꯝꯕꯤꯗꯨꯗꯤ ꯑꯩꯈꯣꯏꯗ ꯑꯃ ꯍꯧꯋꯦ ꯑꯩꯈꯣꯏꯒꯤ ꯃꯅꯤꯡꯗ ꯑꯃ ꯍꯧꯋꯦꯕꯀꯣ ꯑꯗꯣ ꯃꯥꯒꯤ ꯃꯅꯥꯒꯤ ꯃꯇꯣꯟꯗꯣ ꯀꯥꯡꯁꯨꯕꯨꯗꯤ ꯆꯥꯅꯕꯗꯤ ꯈꯪꯉꯤ
ꯑꯩꯈꯣꯏꯅ ꯑꯃꯨꯛ ꯗꯥꯏꯔꯦꯛ ꯑꯗꯨꯏꯗꯣ ꯏꯔꯣꯜꯂ ꯆꯥꯗꯣꯏꯅꯦꯕ ꯏꯔꯣꯟꯕ ꯍꯥꯏꯁꯦ ꯑꯩꯈꯣꯏꯒꯤ ꯑꯗꯨꯝ ꯃꯪꯒꯟ ꯈꯔ ꯍꯥꯞꯄ ꯍꯋꯥꯏ ꯃꯨꯕꯤ ꯈꯔ ꯑꯃ ꯍꯥꯞꯄ ꯑꯗꯨꯝ ꯑꯗꯨ ꯈꯤꯇꯪ ꯍꯥꯞꯈꯤꯗꯣ ꯍꯥꯎꯔꯦ ꯑꯗꯨꯝ ꯑꯗꯣ ꯌꯣꯡꯆꯥꯛꯀꯨꯝꯕꯁꯨ ꯑꯗꯨꯝ ꯍꯥꯞꯄ ꯆꯥꯅꯩꯑꯕ ꯑꯁ ꯈꯨꯠꯇꯨ ꯆꯨꯕꯗꯤ ꯍꯥꯏꯕꯗꯤ ꯑꯩꯈꯣꯏꯒꯤ ꯍꯩꯀꯨ ꯆꯥꯕ ꯀꯥꯟꯗꯁꯨ ꯑꯩꯈꯣꯏꯒꯤ ꯀꯩ ꯍꯥꯏꯅꯤ ꯊꯨꯝꯕ ꯑꯃ ꯂꯩꯗꯅ ꯏꯁꯤꯡ ꯊꯛꯄ ꯀꯥꯟꯗ ꯑꯗꯨꯃꯥꯏꯅ ꯊꯨꯝꯗꯣꯏꯅꯦ
ꯑꯗꯣ ꯑꯩ ꯀꯩꯅꯣꯝ ꯍꯪꯒꯦꯅꯦ ꯍꯧꯖꯤꯛꯀꯤꯅꯦ ꯍꯧꯖꯤꯛꯀꯤ ꯎꯊꯨ ꯊꯨꯝꯒꯤ ꯃꯥꯒꯤ ꯃꯅꯥꯁꯦ ꯃꯅꯥꯁꯤ ꯉꯥꯛꯇ ꯑꯩꯈꯣꯏꯅ ꯁꯥꯏꯔꯒ ꯆꯥꯔꯀꯥꯟꯗ ꯏꯁꯤꯡ ꯊꯛꯄꯗ ꯊꯨꯝꯗꯣꯏꯔꯕ
ꯅꯠꯇꯤꯌꯦ ꯑꯗꯨꯝ ꯑ ꯍꯤꯡꯅꯗꯤ ꯆꯥꯅꯗꯦꯕ ꯈꯤꯇꯪ ꯑ ꯐꯨꯠꯇꯣꯛꯑꯒ ꯀꯣ ꯑꯗꯨꯃꯥꯏꯅ ꯆꯥ ꯃꯅꯥꯇ ꯅꯠꯇꯤꯌꯦ ꯃꯀꯣꯛꯁꯨ ꯃꯈꯀꯣꯛꯁꯤꯅ ꯍꯦꯟꯅ ꯍꯥꯎꯋꯁꯦ ꯃꯀꯣꯛꯇꯣ ꯄꯣꯕꯣꯞ ꯂꯥꯎꯕꯗꯣ ꯌꯥꯝ ꯍꯥꯎꯋꯦꯕ ꯆꯥꯕ ꯀꯥꯟꯗ ꯈꯪꯉꯒꯅꯤ ꯅꯪ ꯅꯍꯦ ꯅꯣꯏꯔꯣꯝꯗ ꯄꯤꯔꯁꯨ ꯅꯣꯏ ꯆꯥꯕ ꯍꯩꯇ꯭ꯔꯗꯤ ꯍꯥꯏꯕꯗꯤ ꯊꯣꯡꯕꯗꯣ ꯀꯃꯥꯏꯅ ꯊꯣꯡꯕꯅꯣ ꯈꯪꯗꯕ ꯈꯣꯠꯇꯕ ꯑꯣꯏꯇꯥꯔꯒꯗꯤ ꯑꯗꯨꯅ ꯑꯩꯈꯣꯏꯅ ꯁꯤꯗꯤ ꯀꯩꯁꯨ ꯍꯥꯎꯆꯦꯗꯒ ꯍꯥꯏꯒꯅꯦꯕꯀꯣ ꯑꯗꯨꯝ ꯑꯩꯈꯣꯏꯔꯣꯝꯗ ꯊꯣꯡꯉꯤ ꯆꯥꯏꯔꯤ ꯁꯨꯃꯥꯏꯅ ꯆꯥꯕ ꯇꯥꯔꯒꯗꯤ ꯁꯤꯗꯤ ꯌꯥꯝ ꯊꯤꯅ ꯍꯥꯎꯋꯤꯅꯥꯅ ꯀꯃꯥꯏꯅ ꯊꯣꯡꯉꯤꯅꯣ ꯈꯣꯠꯂꯤꯅꯣ ꯑꯗꯨꯝ ꯍꯪꯕꯗꯣ ꯑꯗꯨꯃꯥꯏꯅ ꯑꯣꯏꯗꯤ ꯑꯣꯏꯒꯅꯤ
ꯍꯩꯕꯥ ꯃꯅꯥꯕꯨꯗꯤ ꯁꯤꯡꯖꯨ ꯁꯨꯔꯒ ꯆꯥꯏ ꯀꯥꯡꯁꯨ ꯁꯨꯔꯒ ꯆꯥꯏ ꯑꯗꯨꯕꯨꯗꯤ ꯐꯖꯅ ꯈꯪꯉꯦ ꯑꯗꯨꯒ ꯎꯊꯨꯝ ꯆꯥꯕꯁꯤꯗꯤ ꯀꯥ ꯍꯦꯟꯅ ꯆꯥꯗꯦ ꯍꯣꯏ ꯃꯌꯥꯝꯕꯨꯗꯤ ꯆꯥꯅꯔꯝꯒꯅꯤ ꯑꯩꯈꯣꯏꯒꯤ ꯑꯣꯏꯅꯅꯤꯀꯣ ꯑꯗꯣ ꯎꯊꯨꯝ ꯄꯥꯝꯕꯤꯗꯤ ꯑꯃꯈꯛ ꯍꯧꯋꯦꯕꯀꯣ ꯌꯥꯝ ꯄꯤꯛꯏ ꯄꯤꯛꯏ ꯍꯥꯏꯁꯦ ꯑꯩꯒꯤꯃꯨꯛꯇꯤ ꯋꯥꯡꯉꯝꯃꯅꯤꯀꯣ ꯃꯥꯁꯦ ꯐꯨꯠ ꯃꯉꯥ ꯇꯔꯨꯛ ꯑꯗꯨꯃꯥꯏꯅꯗꯤ ꯋꯥꯡꯉꯝꯕꯅꯤ ꯃꯥꯁꯦ ꯑꯗꯨꯒ ꯎꯝ
ꯍꯂꯣ
ꯇꯥꯏꯌꯦ
ꯀꯩꯅꯣ ꯇꯨꯃꯤꯟ ꯂꯩꯒ꯭ꯔꯤꯗꯨꯅ
ꯐꯣꯟ ꯑꯃ ꯂꯥꯛꯁꯜꯂꯛꯄ ꯑꯗꯩꯗ ꯑꯩ ꯇꯠꯈ꯭ꯔꯕꯒꯤ ꯈꯜꯂꯨꯕ
ꯎꯝ ꯍꯣꯏ ꯑꯗꯨꯅꯦ ꯇꯧꯔꯤ ꯒ꯭ꯌꯥꯟ ꯇꯥꯗꯦꯗ ꯑꯗꯨꯝ ꯍꯥꯏꯗꯤ ꯈꯪꯗꯦꯗ ꯑꯩꯈꯣꯏꯗꯤ ꯑꯗꯨ ꯉꯥꯛꯇꯁꯨ ꯅꯠꯇꯕꯀꯣ ꯃꯅꯥ ꯃꯁꯤꯡ ꯅꯣꯏꯅ ꯑꯝꯇ ꯑꯣꯏꯗꯣ ꯁꯤꯕꯨ ꯆꯥꯕ ꯌꯥꯕ꯭ꯔꯥ ꯈꯪꯅꯦꯕꯀꯣ ꯑꯗꯨꯝ ꯄꯪ ꯆꯥꯗ ꯆꯥꯏ ꯍꯥꯏꯕ ꯍꯥꯏꯗꯤ ꯎꯝ ꯑꯩꯈꯣꯏ ꯆꯥꯏ ꯍꯥꯏꯁꯦ ꯑꯩꯈꯣꯏ ꯊꯪꯅꯕ ꯑꯩꯈꯣꯏ ꯏꯕꯥꯏꯍꯣꯏ ꯃꯣꯏꯗꯣ ꯃꯣꯏꯗꯤ ꯃꯅꯥ ꯃꯁꯤꯡ ꯀꯩꯅꯣ ꯈꯪꯗꯦꯕ ꯄꯪꯆꯥꯗ ꯆꯥꯏ ꯆꯤꯡꯌꯦꯟꯁꯤꯟꯒꯥꯁꯦ ꯑꯗꯩ ꯆꯤꯡꯌꯦꯟꯁꯤꯟ ꯅꯠꯇꯕ ꯑꯩꯈꯣꯏꯒꯤ ꯊꯧꯅꯝ ꯍꯥꯏꯗ ꯑꯃ ꯂꯩꯕꯅꯤ ꯊꯧꯅꯝꯗꯣ ꯈꯪꯕ꯭ꯔꯥ
ꯈꯪꯗꯦꯗ ꯃꯃꯤꯕꯨ ꯇꯥꯗ꯭ꯔꯤ
ꯊꯧꯅꯝ ꯍꯥꯏꯁꯦ ꯑꯩꯈꯣꯏꯒꯤ ꯍꯋꯥꯏꯊ꯭ꯔꯥꯛ ꯃꯔꯨ ꯄꯥꯟꯕꯗꯧꯅ ꯄꯥꯟꯗꯣꯏꯅꯦꯕꯀꯣ ꯎꯗꯤ ꯍꯥꯏꯗꯤ ꯌꯥꯝ ꯆꯥꯎꯔꯣꯏꯕ ꯀꯩꯍꯥꯏꯅꯤ ꯑꯩꯈꯣꯏꯒꯤ ꯍ ꯃꯄ ꯃꯄꯥꯟꯁꯤꯅ ꯍꯪꯒꯥꯝꯄꯥꯟ ꯁꯥꯗꯣꯏꯅꯦꯕ ꯎꯔꯕꯨꯗꯤ ꯈꯪꯕ ꯌꯥꯏ ꯎꯝ ꯎꯝ ꯑꯗꯨꯝ ꯄꯪꯉꯧꯗꯗꯤ ꯍꯧꯕ ꯄꯣꯠꯅꯤ ꯑꯗꯨꯗꯣ ꯎꯇꯤ ꯊꯣꯡꯕ ꯀꯥꯟꯗ ꯑꯩꯈꯣꯏꯒꯤ ꯃꯍꯥꯎ ꯌꯥꯝ ꯂꯩꯕ ꯑꯃ ꯑꯣꯏꯕꯗꯣ ꯑꯗꯨꯗꯣ ꯑꯣꯏꯌꯦꯕꯀꯣ ꯁꯪꯁꯨ ꯌꯥꯝ ꯁꯪꯍꯜꯂꯦꯕ ꯑꯗꯒꯤ ꯀꯩꯅꯣꯗꯤ ꯈꯪꯕ꯭ꯔꯥ ꯀꯩ ꯍꯥꯏꯈꯔꯦ ꯖꯤꯡꯁꯦꯟ ꯖꯤꯡꯁꯦꯟꯒ ꯍꯥꯏꯅꯕꯗꯣ ꯑꯃ ꯃ ꯃꯄꯣꯠꯁꯤ ꯑꯩꯈꯣꯏ ꯄꯣꯞ ꯄ ꯄꯣꯞ ꯂꯥꯎꯕ ꯑꯃ ꯂꯩꯕꯅꯦꯕ ꯀꯥꯟ ꯁꯨ ꯌꯥꯝ ꯀꯥꯟꯅꯕꯅꯦ ꯑꯗꯨꯏꯗꯣ ꯈꯪꯗꯦꯗ ꯑꯩꯈꯣꯏꯗꯤ ꯄꯪꯆꯥꯗ ꯆꯥꯏ ꯃꯅꯥ ꯃꯁꯤꯡ ꯃꯌꯥꯝꯁꯦ ꯀꯣꯛꯀ ꯉꯧꯔꯦꯕ ꯑꯩꯁꯨ
ꯐꯩꯌꯦ ꯆꯥꯕ ꯌꯥꯕ ꯉꯩ ꯂꯩ ꯆꯥꯕ ꯌꯥꯔꯤꯗꯤ ꯐꯔꯅꯤ ꯃꯅꯥ ꯃꯁꯤꯡꯁꯤꯡꯗꯤ ꯑꯗꯒꯤ ꯆꯤꯡꯗ ꯆꯤꯡꯗ ꯍꯧꯕ ꯍꯥꯏꯁꯤꯗꯤ ꯍꯥꯔꯅ ꯑꯝꯇ ꯌꯥꯎꯗꯧ ꯅꯠꯇ꯭ꯔꯦꯗꯅꯀꯣ ꯑꯗꯨꯅ ꯐꯩ ꯍꯥꯏꯕ ꯅꯨꯡꯊꯤꯟ ꯄꯣꯛꯕ ꯑꯁꯤꯗꯕꯨ ꯀꯥꯡ ꯄꯥꯏꯔꯛꯏꯍꯦꯛ
ꯍꯣꯏ ꯐꯔꯦ ꯑꯗꯨꯗꯤ ꯑꯩ ꯑꯃꯨꯛ ꯇꯧꯔꯛꯀꯦꯀꯣ
ꯍꯣ ꯍꯣ ꯊꯝꯃꯣ ꯊꯝꯃꯣ ꯑꯩꯁꯨ ꯁꯣꯝꯗ ꯐꯣꯟ ꯑꯝꯇ ꯇꯧꯒꯦ ꯐꯥꯎ ꯂꯥꯛꯑꯝꯃꯤ